ꯍꯜꯂꯣ
ꯆꯛꯆꯔꯕꯣ
ꯆꯔꯦ ꯅꯣꯏꯗꯤꯌꯦ
ꯁꯔꯒꯤ ꯁꯔꯦ
ꯑꯩꯈꯣꯏꯁꯦ ꯑ ꯀꯩꯅꯣ ꯉꯁꯤꯁꯦ ꯄꯝꯀꯤꯅꯦ ꯑꯍ ꯑꯁꯤ ꯀꯩꯅꯣ ꯃꯥꯏꯔꯦꯟ ꯃꯥꯏꯔꯦꯟ ꯆꯥꯏ
ꯌꯥ
ꯍ ꯊꯦ
ꯍꯗꯦ ꯀꯩꯒꯤ
ꯑꯩꯅ ꯐꯖꯅ ꯊꯣꯡꯗꯕ ꯏꯀꯣ ꯑꯗꯨ ꯍꯥꯎꯇꯦꯕ
ꯑꯁ
ꯀꯩꯗꯧꯔꯤꯅꯣ ꯅꯣꯏꯗꯤ ꯑꯩꯗꯤ ꯂꯦꯞꯔꯒ ꯂꯩꯑ
ꯑꯦ ꯍꯧꯖꯤꯕ ꯣꯡ ꯅꯣꯡ ꯆꯨꯗ꯭ꯔꯣ
ꯅꯣꯡ ꯀꯟꯅꯖꯨꯗꯦ
ꯑꯦ ꯃꯩꯗꯤ ꯂꯥꯛꯄ꯭ꯔꯥ ꯅꯣꯏꯔꯣꯝꯗꯨꯗꯤ
ꯃꯥꯏ ꯂꯥꯛ ꯑꯦ ꯍꯣꯏ
ꯑꯥ ꯉꯁꯤꯗꯤ ꯀꯥꯏ ꯀꯥꯏꯗ ꯑꯣꯏꯊꯔꯒꯦ
ꯉꯁꯤꯁꯦ ꯑꯌꯨꯝ ꯌꯗ ꯑꯗꯨꯝ ꯂꯩꯗ
ꯀꯩꯅꯣ ꯑꯗꯨꯝ ꯅꯣꯛꯒꯂꯗꯨꯗꯤ ꯂꯣꯏꯔ
ꯀꯔꯤ ꯍꯥꯋꯥ
ꯀꯩꯒꯤꯅꯣ ꯑꯗꯨꯝ ꯅꯣꯛꯑꯒ ꯂꯩꯔꯗꯤ
ꯑ ꯅꯣꯛꯅꯤꯡꯉꯦꯍꯦ ꯑꯩꯗꯤ ꯅꯣꯛꯅꯤꯡꯗꯕ꯭ꯔꯥꯅ ꯀꯩꯁꯨ ꯇꯧꯗꯦ ꯑꯗꯨ ꯁꯥꯎꯗ꯭ꯔꯒ ꯑꯗꯨ ꯅꯣꯛꯄꯗꯨꯅ ꯐꯗ꯭ꯔꯣ
ꯑ ꯆꯨꯝꯃꯤꯃꯤ ꯆꯨꯝꯃꯤ ꯆꯨꯝꯃꯤꯃꯦ
ꯎ ꯍ
ꯍꯤꯡꯅꯤꯡꯉꯤꯁꯤ ꯑꯩꯗꯤ ꯍꯧꯖꯤꯛ ꯆꯥꯛ ꯆꯥꯕ ꯂꯣꯢꯔꯒ ꯍꯤꯞꯄꯤꯌꯦ
ꯑꯣ ꯀꯩꯔꯤ ꯃꯊꯦꯜ
ꯑꯩ ꯉꯁꯤꯁꯦ ꯀꯥꯡꯁꯣꯏ ꯆꯥꯏ ꯑꯗꯨꯒ ꯑꯥꯂꯨ ꯐ꯭ꯔꯥꯏ ꯆꯥꯏ
ꯑꯣ
ꯑꯗꯨꯒ ꯑꯂꯨ ꯑꯃꯦꯄ ꯆꯥꯏ
ꯍꯥꯎꯕ꯭ꯔꯣ
ꯑꯁ ꯌꯥꯝ ꯊꯤꯅ ꯍꯥꯎꯖꯥꯅꯤꯍꯦ
ꯏꯁ ꯅꯣꯏꯅꯦ ꯅꯣꯏ ꯏꯃꯥꯅ ꯊꯣꯡꯅꯤꯅ ꯏꯃꯥ ꯈꯣꯏꯅ ꯊꯧꯕꯗꯤ ꯑꯗꯨꯝ ꯍꯥꯎꯅꯤꯅ
ꯑꯗꯨꯅꯦ ꯑꯩꯈꯣꯏ ꯏꯃꯥ ꯈꯣꯏꯅ ꯆꯥꯛ ꯍꯟꯖꯥꯡ ꯊꯣꯡꯏ ꯑꯗꯩ ꯑꯩꯈꯣꯏ ꯏꯌꯥꯝꯕꯅ ꯑꯃꯦꯠꯄ ꯁꯦꯝꯃꯤ ꯑꯗꯨꯒ ꯑꯂꯨ ꯐ꯭ꯔꯥꯏꯠ ꯁꯤꯝꯃꯤꯌꯦ
ꯅꯪꯗꯤ
ꯑꯩꯗꯤ ꯉꯁꯤ ꯊꯕꯛ ꯆꯠꯄꯒꯤ ꯁꯪꯗ꯭ꯔꯕ ꯑꯩ ꯍꯜꯂꯛꯄꯗꯣ ꯊꯦꯡꯈ꯭ꯔꯕ ꯑꯗꯨꯒꯤ
ꯑꯣ ꯊꯕꯛꯁꯨ ꯀꯟꯅ ꯇꯧ ꯃꯥꯜꯂꯦꯍꯦ
ꯅꯠꯇꯦꯗ ꯍꯥꯏꯗꯤ ꯌꯨꯝ ꯍꯦꯛ ꯂꯥꯞꯄꯒ ꯅꯣꯡ ꯆꯨꯕ ꯍꯧꯔꯦ ꯑꯗꯨꯗꯩ ꯉꯥꯅꯨꯒꯤ ꯃꯆꯥ ꯑꯅꯤꯗꯣ ꯃꯄꯥꯟꯗ ꯂꯩꯔꯝꯕ ꯑꯗꯨ ꯑꯃꯨꯛ ꯐꯥꯏ ꯑꯗꯩ ꯑꯃꯨꯛ ꯏꯔꯨꯊꯣꯛꯑꯦ ꯑꯗꯩ ꯑꯃꯨꯛ ꯆꯥꯛ ꯆꯥꯊꯣꯛꯑꯦ ꯑꯗꯩ ꯑꯃꯨꯛ ꯍꯧꯖꯤꯛ ꯍꯤꯄꯤꯌꯦ
ꯊꯨꯏꯍꯦ ꯆꯥꯛ ꯆꯥꯕ ꯍꯦꯛ ꯂꯩꯏꯔꯒ ꯍꯤꯞꯂꯒ ꯂꯩꯕꯗꯣ
ꯑꯁ ꯉꯁꯥꯏ ꯀꯩꯀꯩꯅꯣ ꯑꯃꯤꯠ ꯍꯔꯣꯏ ꯑꯃꯦꯠꯄ ꯆꯥꯕꯤꯒꯤ ꯄꯨꯛꯅꯥꯎꯗꯦ
ꯑꯣ ꯌꯥꯝ ꯆꯥꯁꯤꯟꯕ ꯑꯣꯏꯔꯝꯅꯤ
ꯌꯥꯝꯗꯤ ꯆꯥꯕ ꯅꯠꯇꯦꯗ ꯑꯗꯨ ꯃꯣꯔꯣꯛ ꯈꯤꯇꯪ ꯁꯥꯕ ꯑꯗꯨꯒꯤ
ꯑꯣ ꯃꯔꯣꯛ ꯆꯥꯕ ꯍꯩꯇꯕꯩꯔꯣ
ꯍꯥꯥꯅꯅꯤ ꯑꯩꯁꯨ ꯃꯔꯣꯛꯁꯤ ꯌꯥꯝ ꯆꯥꯅꯤ ꯑꯗꯨꯕꯨ ꯍꯟꯗꯛꯗꯤ ꯑꯣꯄꯔꯦꯁꯟ ꯑꯣꯏꯕꯤꯕꯒꯤ ꯃꯔꯣꯛꯁꯦ ꯌꯥꯝꯅ ꯆꯥꯕ ꯌꯥꯗꯔꯦ
ꯑꯣ ꯅꯨꯡꯉꯥꯏꯇ ꯍꯥꯏ ꯑꯗꯨꯗꯤ
ꯑꯗꯨꯗ ꯃꯤꯅꯦ ꯆꯥꯅꯤꯡꯉꯁꯨ ꯎꯄꯥꯏ ꯂꯩꯇꯦꯛ ꯍꯛꯆꯥꯡ ꯌꯥꯗꯕꯅꯤꯅ ꯑꯩ ꯄꯥꯏ ꯂꯩ
ꯑꯩꯈꯣꯏ ꯑꯩꯈꯣꯏ ꯌꯥꯔꯒ ꯑꯩꯈꯣꯏ ꯑꯩꯈꯣꯏꯗꯤ ꯌꯥꯕꯅꯤꯅ ꯑꯩꯈꯣꯏ ꯆꯥꯔꯒꯦ ꯑꯗꯨꯗꯤ ꯅꯪꯒꯤ ꯁꯔꯣꯛꯛꯁꯨ
ꯑ ꯆ ꯐꯥꯎ ꯀ
ꯑ ꯍꯌꯦꯡꯁꯨ ꯊꯕꯛ ꯆꯠꯀꯦꯔꯣ ꯑꯗꯣ
ꯑꯩꯗꯤ ꯍꯌꯦꯡ ꯂꯧ ꯆꯠꯄꯅꯤ ꯁꯣꯏꯕꯨꯝ ꯂꯧꯅꯤꯡꯉꯥꯏ
ꯑꯣ
ꯅꯝꯕꯨ ꯁꯤꯗ ꯑꯗꯨ ꯂꯧꯅꯤꯡꯉꯥꯏ ꯆꯠꯀꯅꯤ ꯍꯥꯏꯌꯦ
ꯀꯃꯥꯏꯅ ꯅꯣꯏꯒꯤ ꯂꯧꯗ
ꯍꯥꯥ
ꯅꯣꯏꯒꯤ ꯂꯧꯗ ꯂꯧꯗꯣꯏꯔꯥ
ꯍꯣꯏ ꯀꯩꯅꯣ ꯑꯩꯈꯣꯏ ꯑꯩꯒꯤ ꯂꯧꯗ ꯂꯧꯗ꯭ꯔꯒ ꯃꯤꯒꯤ ꯂꯧꯗ ꯑꯃꯨꯛ ꯂꯧꯗꯤ ꯑꯃꯨꯛ ꯍꯨꯔꯅ
ꯅꯗꯤ ꯀꯩꯅꯣ ꯁꯣꯏꯕꯨꯝ ꯑ ꯑꯗꯨꯁꯨ ꯀꯩꯅꯣ ꯅꯣꯏ ꯂꯧ ꯇꯧꯔꯒ ꯇꯧꯈ꯭ꯔꯅꯤ ꯑꯩ ꯑꯩꯈꯣꯏꯗꯤ ꯂꯩ ꯑꯩꯈꯣꯏꯗꯤ ꯂꯩꯇꯕ
ꯅꯣꯏꯣꯏ ꯂꯩꯣꯏ ꯅꯣꯏꯒꯤ ꯂꯩ ꯂꯩ ꯂꯩꯠꯇ꯭ꯔꯁꯨ ꯕꯖꯥꯔꯗ ꯌꯥꯝ ꯌꯣꯜꯂꯤꯗꯗꯤ ꯑꯗꯨ ꯂ ꯆꯥꯎꯅꯦ
ꯅꯠꯇꯦ ꯀꯩꯅꯣ ꯑꯩꯈꯣꯏꯒꯤ ꯂꯧ ꯃꯅꯥꯛꯇꯗꯤ ꯀꯩꯅꯣ ꯎꯝ ꯂꯩꯌꯦ ꯎ ꯎꯆꯁ ꯑꯦ ꯈꯔ ꯍꯥꯎꯗꯣ
ꯑꯥ
ꯍꯥꯎꯕ ꯁꯣꯏꯗꯣ ꯑꯗꯨꯗꯣ ꯂꯩꯌꯦ ꯑꯗꯨꯕꯨ ꯀꯔꯤ ꯍꯥꯏꯁꯤꯔꯥ ꯑꯆꯧ ꯑꯆꯧꯕꯗꯣ ꯑꯗꯨꯗꯤ ꯂꯩꯇꯕꯀꯣ
ꯑꯥ ꯑꯆꯧ ꯑꯆꯧꯕ ꯂꯩꯇꯕꯀꯣ ꯄꯤꯛ ꯄꯤꯁꯨ ꯍꯥꯎꯕꯅꯦ
ꯑꯄꯤꯛꯄꯗꯣ ꯍꯥꯎꯋꯦ
ꯑ ꯏꯃꯗꯔꯣ ꯅꯪꯗ ꯅꯠꯇꯒ ꯀꯥꯏꯗꯂ ꯍꯦꯒꯤ
ꯂ
ꯑꯩ ꯈꯨꯨꯗꯤ ꯇꯥꯛꯄꯖ
ꯑ ꯅꯅꯦ ꯅꯅꯦ ꯎꯝ ꯃꯈꯈ
ꯅꯅꯦ ꯅꯅꯦ ꯑꯣꯈ꯭ꯋꯥꯝ ꯑꯣ ꯈꯪꯉꯦ
ꯎ
ꯄꯥꯔꯀ ꯌꯦꯅꯣ
ꯄꯥꯠ ꯑꯍꯨꯝ
ꯑꯣ ꯅꯨꯡꯉꯥꯏꯕ꯭ꯔꯥ ꯅꯣꯏ ꯀꯣꯟꯗꯨꯗꯤ ꯑꯩꯗꯤ ꯅꯅꯤꯡ ꯌꯦꯪꯅꯦ ꯌꯁꯣ
ꯑꯣ ꯈꯨꯨꯟꯗꯤ ꯅꯅꯨꯡꯇ꯭ꯔꯗꯤ ꯀꯔꯤ ꯍꯥꯋꯥ
ꯃꯒꯤ ꯭ꯔꯥꯎ ꯂꯩꯅ
꯭ꯔꯥ
꯭ꯔꯥꯎꯒ꯭ꯔꯥꯎ ꯭ꯔꯥꯎ ꯑꯆꯧꯗꯣ
ꯑꯣ ꯈꯪꯉꯦ
ꯔꯝ ꯑꯆꯧꯕꯒꯤ ꯈꯔ ꯀꯥꯔꯒ ꯁꯥꯔꯖ ꯑꯃ ꯂꯩꯅ
ꯆꯔꯆ ꯑꯃ
ꯑꯥ
ꯋꯥꯔ ꯀꯌꯥꯅꯣ
ꯄꯊꯔꯤ
ꯑꯣ
ꯑ ꯑꯗꯨꯝꯕꯅꯥꯕ
ꯅꯣꯏ ꯈꯨꯣꯏꯅꯁꯨ ꯅꯨꯡꯉꯥꯏꯕ꯭ꯔꯣ
ꯍꯣꯏ ꯈꯨꯟꯗꯗ ꯌꯥꯝ ꯅꯨꯡꯉꯥꯏ ꯏꯪ ꯆꯤꯛ ꯂꯩ ꯅꯨꯡꯉꯥꯏ
ꯍꯍꯍ
ꯂꯣꯏꯔꯦ ꯅꯪꯒꯤ ꯈꯨꯅꯣꯛꯗꯨꯗꯤ ꯀꯤꯌꯦ
ꯀꯩꯒꯤ
ꯈꯪꯗꯦ ꯅꯪ ꯑꯗꯨꯝ ꯅꯣꯛꯕꯒꯤ
ꯑꯁ ꯅꯧꯔꯔꯣꯏ ꯑꯗꯨꯗꯤ ꯇꯨꯃꯤꯟꯅ ꯂꯩꯔꯒꯦ
ꯑꯦ
ꯅꯦꯋꯥꯗ ꯈꯔ ꯅꯨꯡꯉꯥꯏꯇꯕ ꯃꯥꯂꯦꯀꯣ
ꯑꯥ ꯅꯣꯢꯔꯣꯝꯗꯗꯤ ꯀꯩꯅꯣ ꯂꯧ ꯁꯨꯕ ꯍꯧꯔꯕꯣ ꯐꯧ ꯊꯥꯕ
ꯑꯧ ꯑꯩꯈꯣꯏ ꯑꯩꯈꯣꯏꯗꯤ ꯀꯩꯅꯣ ꯂꯣꯏꯔꯦ
ꯑꯥ ꯅꯨꯡꯉꯥꯏꯔꯕꯝꯅꯤꯅ ꯑꯗꯨꯗꯤ
ꯑꯩ ꯂꯥꯛꯇ꯭ꯔꯤꯉꯩꯗ ꯃꯣꯏꯗꯤ ꯂꯣꯏꯁꯤꯟꯈ꯭ꯔꯦ ꯑꯗꯨ ꯀꯩꯅꯣ ꯀꯩꯅꯣ ꯃꯤ ꯑ ꯀꯩꯅꯣ ꯇꯧꯔꯒ ꯑꯗꯨ ꯇꯧꯕ ꯅꯠꯇꯦꯕ
ꯑꯥ
ꯀꯩ ꯍꯥꯏ
ꯅꯪꯗꯤ ꯀꯥꯏꯗ ꯆꯠꯂꯤꯕ ꯑꯗꯨꯗꯤ
ꯑ ꯑꯥꯗꯂꯩ
ꯑ ꯏꯝꯐꯥꯜꯗꯔꯣ
ꯑꯗꯨꯗ ꯂꯩꯔꯒ ꯍꯜꯂꯛꯄ
ꯑ ꯑꯣ
ꯌꯨꯝꯗꯁꯨ ꯂꯩꯒꯦ ꯍꯥꯏꯔꯒ ꯀꯣ
ꯅꯨꯄꯥ ꯀꯣꯏꯕ ꯆꯄ꯭ꯔꯥ
ꯑ ꯅꯨꯄꯥ ꯀꯣꯏꯕ ꯆꯠꯄ ꯑꯗꯨ ꯅꯨꯄꯥ ꯐꯪꯗꯕꯀꯣ ꯀꯣꯏꯕ ꯐꯪ ꯐꯪꯇꯕꯒꯤ ꯑꯃꯨꯛ ꯍꯜꯂꯛꯏꯅꯦ ꯀꯩꯅꯣ
ꯀꯥꯏꯅ ꯁꯤꯗꯤ ꯌꯥꯝ ꯁꯤꯗꯤ ꯌꯥꯝ ꯌꯥꯝ ꯊꯤ ꯍꯩꯒꯣ
ꯐꯪꯗꯦ ꯑꯁ ꯅꯨꯕꯥ ꯑꯁ ꯏ ꯃꯥꯄꯦ
ꯐꯪꯗ꯭ꯔꯒꯗꯤ ꯇꯣꯛꯑꯣ ꯑꯗꯨꯗꯤ ꯑꯗꯨꯝ ꯄꯩꯁꯥꯕꯤ ꯑꯣꯏꯍꯟꯗꯣ
ꯑꯗꯨꯒꯤ ꯑꯃꯨꯛ ꯂꯥꯛꯏꯅꯦ ꯑꯦꯁ
ꯁꯍꯤꯗꯤ ꯀꯌꯥ ꯁꯨꯔꯕꯣ
ꯑꯁ ꯍꯧꯖꯤꯛꯕꯣꯁꯦ ꯍꯤ ꯍꯪꯉꯤꯌꯦ ꯑꯩꯗꯤ ꯍꯟꯅꯨꯨꯕꯤ ꯑꯣꯏꯒꯗꯧꯔꯦ
ꯄꯛꯆꯕꯅ ꯂꯣꯏꯔꯦꯍꯦ ꯍꯥꯅꯨꯕꯤ ꯍꯥꯏꯔꯗꯤ
ꯍꯥꯅꯨꯕꯤ ꯍꯥꯏꯌꯣꯀꯣ
ꯁꯥꯕꯁ
ꯅꯪꯒꯤ ꯕꯨꯕꯣꯛ ꯏꯕꯣꯛ ꯀꯧꯑꯣ ꯑꯩꯕꯨ
ꯎ ꯎ ꯎ
ꯗꯦ ꯑꯁꯦꯡꯕꯩꯅꯦ ꯏꯕꯣꯛ ꯀꯧꯔꯛꯑꯣ
ꯏꯕꯣꯛ ꯁꯤ ꯄꯨꯗꯤ ꯏꯗꯣꯝꯆꯥꯏ ꯑꯣꯏꯅꯥ ꯀꯧꯕꯤꯒꯦ
ꯑꯗꯨ ꯑꯗꯨꯁꯨ ꯌꯥꯏ
ꯎ ꯏꯁꯀꯨꯜꯗꯤ ꯀꯥꯕꯥ ꯂꯣꯏꯔꯕꯣ
ꯁ꯭ꯀꯨꯜ ꯀꯥꯗꯦ ꯑꯩ ꯁ꯭ꯀꯨꯜ ꯀꯥꯗꯦ
ꯗ
ꯀꯅꯤꯡꯇꯕꯒꯤ ꯀꯗꯔ꯭ꯤꯅꯦ ꯀꯔꯤꯅꯣ
ꯍꯥꯏ ꯍꯤ ꯌꯥꯝ ꯍꯩꯔꯦ ꯑꯗꯨꯗꯤ
ꯑ ꯇꯨꯏꯁꯟ ꯇꯨꯏꯁꯟ ꯇꯧ ꯍꯥꯏꯒꯅꯤ ꯑꯩꯅ ꯇꯧꯗ꯭ꯔꯁꯨ
ꯑꯆꯥ
ꯐꯥꯒꯤ ꯇꯧꯅꯦ ꯅꯣꯏ ꯅꯣꯏꯗꯤ ꯃꯤ ꯀꯌꯥꯅꯣ ꯅꯣꯏꯅ ꯆꯦ ꯂꯩꯕ꯭ꯔꯥ ꯅꯅꯥꯎꯄꯤ ꯒꯨꯝꯕꯥ
ꯏꯆꯦ ꯂꯩꯇꯤꯌꯦ ꯑꯩꯈꯣꯏ ꯏꯅꯥꯎꯄꯤ ꯂꯩꯌꯦ
ꯑꯣ
ꯍꯣꯏ ꯅꯣꯏꯗꯤ ꯎꯝ ꯎꯝ ꯇꯕꯔꯣ